ꯑ ꯇꯕ
ꯑꯦꯗꯧꯔꯤꯅꯣ
ꯐ꯭ꯔꯤꯁꯨ ꯇꯧꯍꯗꯦ ꯑꯩꯈꯣꯏꯒꯤ ꯃꯤꯡꯁꯦ ꯆꯞ ꯃꯥꯟꯅꯕ ꯃꯥꯜꯂꯦꯍꯦ
ꯃꯤꯇꯣꯞ ꯅꯠꯇꯕꯒꯤꯅꯦ ꯑꯩꯁꯨ ꯀꯩꯁꯨ ꯇꯧꯗꯅ ꯀꯩꯁꯨ ꯇꯧꯗꯦ ꯏꯕꯟ ꯌꯦꯡꯅꯤꯡꯕꯅꯕꯗꯣ
ꯎꯝ
ꯑꯗꯨ ꯏꯁꯣꯔꯅꯤ
ꯇꯪꯗꯗ ꯑꯣꯔꯝ ꯑꯣꯏꯔꯝꯕꯁꯨꯨꯏ ꯌꯥ ꯍ ꯃꯤꯡ ꯆꯞ ꯃꯥꯟꯅ ꯃꯥꯟꯟꯅꯔꯒ ꯂꯩꯔꯝꯃꯤꯅ
ꯍꯣꯏ ꯑꯁꯦꯡꯕꯅꯦ ꯑꯩꯁꯨ ꯅꯪꯒꯤ ꯃꯤꯡꯗꯣ ꯎꯔꯒ ꯑꯦ ꯁꯤꯅꯤ ꯑꯩꯗꯤ ꯃꯤꯡꯅꯤꯅ ꯈꯜꯂꯨꯗꯦ ꯉꯥꯏꯍꯥꯛꯇꯤ
ꯎꯝ ꯍꯥꯟꯅ ꯈꯪꯉꯂꯤ ꯐꯥꯒꯗ ꯋꯥ
ꯍꯣꯏ ꯑꯗꯨꯕꯨ ꯇꯥꯏꯇꯜꯗꯤ ꯈꯔ ꯇꯧꯉꯜꯂꯦꯗꯅ
ꯀꯔꯤꯁꯕ
ꯅꯪꯒꯤ ꯒꯤ ꯇꯥꯏ ꯀꯜ ꯈ꯭ꯔꯥ ꯇꯍꯦ
ꯑꯣ ꯈꯪꯗꯦ ꯑꯗꯨꯕꯨꯗꯤ
ꯑꯣ ꯌꯨꯝ ꯂꯩꯕ꯭ꯔꯣ ꯀꯥꯏ ꯂꯩꯒꯦ
ꯌꯨꯝꯗ ꯂꯑꯦ ꯊꯕꯛ ꯂꯩꯇꯦ ꯑꯩꯈꯣꯏꯗꯤ ꯐꯔꯤ ꯃꯤꯅꯦ
ꯔꯤꯒꯤ ꯃꯤꯅꯦ ꯌꯥꯕ
ꯁ꯭ꯔꯤ ꯃꯤꯅꯦ ꯍꯣꯏ ꯍꯣꯏꯗꯤ ꯀꯔꯤꯁꯨꯣ ꯀꯔꯤꯁꯨ ꯇꯧꯗꯣꯏꯗ ꯑꯩꯈꯣꯏꯗꯤ ꯌꯨꯝꯗ ꯑꯗꯨꯝ ꯂꯩꯌꯦ ꯇꯝꯕ ꯍꯧꯒ ꯍꯥꯠꯄ ꯆ ꯆꯕ ꯑꯗꯨ ꯈꯥꯛꯛꯇꯅꯦ ꯑꯁ ꯅꯨꯡꯉꯥꯏꯔꯦꯗꯥꯎ ꯋꯥꯕꯅꯦ ꯐ꯭ꯔꯤꯗ ꯂꯩꯕꯁꯦ ꯅꯪꯗꯤ ꯅꯨꯡꯉꯥꯏꯌꯦ ꯈꯟꯕ꯭ꯔꯣ ꯑꯩꯈꯣꯏꯗꯤ ꯋꯥꯔꯒ ꯂꯥꯛꯕꯅꯦ
ꯋꯥꯈꯧ ꯌꯥꯝ ꯋꯥꯔꯕꯣ ꯅꯪꯕꯣ
ꯋꯥ ꯍꯦ ꯍꯣꯏ
ꯋꯥꯔꯨꯅꯣ ꯋꯥꯔꯅꯣ ꯋꯥꯈꯜ ꯋꯥꯔꯗꯤ ꯀꯣ ꯍꯛꯆꯥꯡꯗꯣ ꯁꯣꯛꯄꯅꯦꯕ ꯑꯗꯣ ꯌꯥꯝ ꯂꯨꯅ
ꯁꯣꯛꯇꯦꯗꯥ
ꯁꯤꯗꯤ ꯀꯩ ꯃꯥ
ꯉꯁꯤ ꯑꯩꯈꯣꯏ ꯆꯥꯕꯗꯣ ꯑꯣ ꯑꯁꯤ ꯍꯪꯒꯥꯝ ꯆ
ꯍꯪꯒꯥꯝ ꯌꯥꯝ ꯍꯥꯎꯕꯅꯦ ꯍꯪꯒꯥꯝꯗꯤꯀꯣ
ꯆꯦꯡꯗꯒꯤ ꯍꯧꯥꯎꯋꯦ ꯆꯤꯡꯗꯒꯤꯅꯦ ꯍꯥꯏꯌꯦꯦ ꯑꯗꯨꯒꯦꯝ ꯍ ꯍꯣꯏ ꯂꯕ ꯂꯕ ꯂꯥꯛꯀꯣ ꯃ ꯇꯞꯅ ꯆꯤꯡꯉꯤꯅꯦ ꯍꯥꯏꯌꯦ ꯑꯗꯨꯣ ꯌꯥꯝ ꯍꯥꯎꯗ ꯍꯥꯎꯦ ꯍꯣꯏ ꯈꯁꯨ ꯈꯥꯗꯦ ꯃꯔꯒ ꯃ꯭ꯔꯒꯗꯤ ꯑꯗꯨꯝ ꯈꯥꯌꯦꯦꯅ
ꯍ ꯍ ꯃꯔꯝ ꯃꯔꯝ
ꯊꯥꯗꯦ ꯍꯣꯏ ꯌꯥꯝ ꯍꯥꯎꯋꯦ ꯁꯦꯡꯕꯒꯤ
ꯃꯔꯔꯥꯏꯕꯛ ꯐꯔꯦꯅꯦ ꯑꯗꯨꯗꯤ ꯊꯥꯗꯕ
ꯑꯩꯈꯣꯏ ꯑꯩꯈꯣꯏ ꯂꯩꯀꯥꯏꯗꯗꯤ ꯑꯗꯨꯝ ꯆꯦꯡꯒꯤ ꯑꯗꯨꯃꯥꯏꯅ ꯑꯗꯨꯝ ꯐꯪꯉꯦꯗ
ꯑꯣ
ꯊꯥꯕꯅꯦ ꯈ꯭ꯋꯥꯏ ꯂꯩꯀꯥꯏ ꯎꯝ ꯑꯗꯨꯅꯦ ꯅꯪꯗꯤ ꯀꯔꯤ ꯀꯔꯤ ꯊꯕꯛ ꯇꯧꯕ꯭ꯔꯣ
ꯑꯩꯁꯨ ꯀꯩꯁꯨ ꯇꯧꯗꯦꯗ
ꯑꯩꯈꯣꯏ ꯒꯨꯝꯅ ꯐ꯭ꯔꯤꯗ ꯂꯩꯕ ꯃꯤꯔꯣ ꯑꯩꯈꯣꯏꯒꯨꯝꯕꯗꯤ ꯂꯩꯔꯝꯃꯣꯏꯗ ꯃꯤ ꯑꯩ ꯉꯥꯛꯇ ꯑꯣꯏꯔꯝꯅꯤ ꯐ꯭ꯔꯤꯗ ꯂꯩꯕꯁꯦ ꯏꯃꯥꯟꯅꯕꯤ ꯑꯃꯒ ꯃꯅꯨꯕꯤ ꯃꯥ ꯁꯅꯥꯏꯌꯦ
ꯅꯊ ꯈꯟꯗꯤ ꯅ ꯅ ꯃꯥꯟꯅꯕꯤ
ꯑꯣ ꯀꯇꯅ ꯏ ꯍꯣꯏ ꯏꯃꯥꯟꯅꯕꯤꯁꯨ ꯌꯥꯎꯋꯦ ꯑꯗꯨꯒꯤ ꯈꯔ ꯌꯥꯕꯅꯦ
ꯅꯨꯡꯉꯥꯏꯕ ꯌꯥꯏ ꯌꯥꯏ
ꯃꯤ ꯑꯇꯣꯞꯄꯁꯤꯡꯗꯤ ꯂꯣꯏ ꯊꯕꯛ ꯂꯩꯌꯦꯅ ꯑꯗꯣ ꯑꯩꯈꯣꯏ ꯑꯅꯤꯗꯤ ꯂꯣꯏ ꯂꯣꯏꯔꯦ ꯊꯕꯥꯛꯁꯨꯂꯥꯏꯗ
ꯑꯗꯨ ꯃꯔꯛꯇ ꯑꯩꯁꯨ ꯌꯥꯎꯒꯦ
ꯌꯥꯅꯨꯗ ꯏꯀꯥꯏꯗ꯭ꯔꯣ ꯑꯃꯔꯥꯡ ꯑꯃꯔꯥꯡꯒꯗꯤ ꯏꯀꯥꯏꯕꯅꯦꯍꯦ ꯍ
ꯑꯁ ꯌꯥꯎꯅꯤꯡꯉꯦꯗ ꯑꯣꯒꯨꯝꯕꯗꯣ
ꯑꯃꯃꯨꯛ ꯍꯥꯎꯘꯗꯅꯤ ꯆꯥꯛ ꯌꯦꯟꯁꯥꯡꯒꯨꯝꯕ ꯊꯣꯡꯅꯤ ꯑꯗꯨ ꯆꯥꯅꯤ ꯑꯃꯨꯛ ꯑꯃꯨꯛ ꯇꯨꯝꯅꯤ ꯋꯥꯔꯤ ꯁꯥꯅꯤ ꯍꯣꯏ ꯑꯗꯣ ꯆꯥꯛ ꯂꯥꯝꯕ ꯃꯇꯝꯗ ꯑꯃꯨꯛ ꯈꯧꯒꯠꯂꯅꯤ
ꯑꯗꯨ ꯄꯨꯟꯁꯤꯗꯨꯗꯤ ꯃꯤ ꯃꯌꯥꯝꯅ ꯂꯩꯅꯤꯡꯂꯤꯁꯦ ꯑꯗꯨꯕꯨ ꯅꯕꯥꯅꯤꯗꯤ ꯂꯥꯏꯕꯛ ꯌꯥꯝ ꯐꯔꯦ ꯀꯩꯅꯣ
ꯎ ꯑꯗꯨ ꯑꯣꯏꯔꯁꯨ ꯋꯥꯈꯥꯎꯔꯤ ꯃꯔꯛ ꯃꯔꯥꯛꯗ ꯋꯥꯕꯅꯦꯍꯦ ꯀꯔꯤ ꯇꯧꯔꯒ ꯍꯤꯡꯁꯔꯥ ꯍꯥꯏꯕꯗꯣ
ꯆꯥꯛ ꯇꯥꯅꯤꯡꯉ ꯏꯂ ꯏꯔꯗꯜ ꯑꯣꯏꯦ
ꯑꯗꯨ ꯑꯗꯨ ꯍꯣꯏꯁꯨ ꯌꯨꯝꯗꯁꯨ ꯄꯩꯁꯥ ꯅꯤꯕ ꯏꯀꯥꯏꯕ ꯍꯧꯥꯎꯈ꯭ꯔꯦꯗ
ꯅꯤꯔꯨꯅꯨ ꯃꯣꯏꯒꯤ ꯁꯤꯡꯈꯥꯗꯒꯤ ꯑꯗꯨꯝ ꯂꯧꯋ ꯇꯨꯃꯤꯟꯅꯟꯅꯦ
ꯥꯎꯅꯤꯡꯉꯥꯏꯁꯨ ꯂꯩꯥꯏꯗꯕꯅꯤꯅꯣ ꯄꯥꯏ ꯂꯥꯛꯏꯇꯇꯩꯅ ꯆꯥꯗꯕꯤꯗ ꯍꯤꯡꯕ ꯍꯤꯡꯕ ꯇꯥꯔꯦ ꯄꯤꯗ꯭ꯔꯗꯤ ꯅꯁꯨꯨ ꯅꯗ꯭ꯔꯦꯗ ꯍꯟꯥꯛꯇ
ꯃꯤꯗꯗꯤ ꯅꯪ ꯄꯩꯁꯥ ꯊꯣꯛꯄꯒꯤꯅꯦ ꯀꯩꯅꯣ
ꯍꯣꯏ ꯑꯗꯁꯦ ꯂ ꯇꯥꯕ ꯑꯗꯨꯅꯦ
ꯑꯗꯨꯗꯤ ꯌꯥꯔꯦ ꯀꯩꯅꯩꯅꯣ
ꯑꯗꯈ ꯍꯥꯇꯅꯤꯦ ꯍꯥꯏ ꯂꯣ ꯇꯕ ꯑꯗꯨ ꯑꯗꯨꯣ ꯎ
ꯍꯟꯗꯛ ꯆꯥꯕ ꯍꯧꯈ꯭ꯔꯗꯤ ꯍꯌꯦꯡꯁꯦ ꯑꯗꯨꯝ ꯆꯥꯛꯀ꯭ꯔꯅꯤ ꯀꯩꯅꯣ
ꯑꯁ ꯑꯩꯅ ꯋꯥꯈꯥꯎ ꯋꯥꯕꯁꯦ ꯅꯦꯛꯁ ꯃꯟ ꯊꯣꯛꯅꯤꯡꯉꯥꯏ ꯋꯥꯈꯥꯎ ꯌꯥꯝ ꯋꯥꯕꯅꯦ
ꯑꯣꯀꯦ ꯔꯤꯒꯤꯗꯈꯣ ꯃꯆꯥ
ꯃꯤꯒꯤꯦ ꯊꯕꯥꯔꯗꯤ ꯁꯨꯕ ꯆꯠꯅꯤꯡꯗꯕ ꯄꯩꯁꯥꯗꯤ ꯄꯥꯝꯕ ꯌꯨꯝꯗꯨꯗꯤꯁꯨ ꯅꯤꯅꯤꯡꯗꯕ ꯀꯃꯥꯏꯅ ꯇꯁꯦ ꯔ ꯈꯥꯡꯒꯦ
ꯚꯥꯏ ꯐꯖꯅ ꯈꯨꯔꯨꯝꯁꯤ ꯑꯩꯈꯣꯏ ꯏꯃꯨꯡꯗ ꯄꯩꯁꯥ ꯊꯥꯗꯍꯟꯅꯤꯡꯉꯥꯏ
ꯍꫭꯏ ꯑꯗꯨꯅꯠꯇ꯭ꯔꯗꯤ ꯌꯔꯥꯔꫭꯏ
ꯂꯝꯕꯤ ꯂꯝꯈꯥꯡꯗꯒꯨꯝꯕ ꯂꯤꯁꯤꯡ ꯂꯤꯁꯤꯡ ꯄꯤꯒꯨꯝꯕ ꯈꯨꯟꯃꯒꯨꯝꯕ ꯀꯣ
ꯅꯨꯡꯗꯥꯡ ꯑꯣꯏꯈ꯭ꯔꯗꯤ ꯊꯤꯕ ꯆꯠꯇ꯭ꯔꯗꯤ ꯌꯥꯔꯣꯏꯗ ꯑꯗꯨꯁꯨ
ꯇꫭꯁꯂꯥꯏ ꯇꫭꯁꯂꯥꯏ ꯕ‌ꯦꯇꯔꯤ ꯑꯆꯧꯕꯥ ꯂꯧꯑꫭ ꯉꯥꯟꯇ꯭ꯔꯛ ꯉꯕꯗꯨ ꯍꯣꯏ
ꯊꯤꯕ ꯆꯠꯄ ꯇꯥꯔꯦ ꯑꯁ ꯑꯁ ꯑꯗꯨ ꯑꯣꯏꯔꯁꯨ ꯈꫭꯡꯅ ꯑꯗꯨꯝ ꯆꯠꯀꯅꯤꯅ ꯋꯥꯔꯅꯤ ꯑꯗꯨ ꯆꯠꯊꯣꯛꯅꯤꯡꯒꯅꯤ ꯑꯃꯨꯛ ꯄ꯭ꯔꯣꯐꯤꯠ ꯂꯩꯔꯣꯏꯗ ꯏꯃꯥꯟꯅꯕꯤ ꯑꯩ ꯑꯩꯈꯣꯏ ꯑꯅꯤ ꯆꯠꯄ ꯇꯥꯔꯦ ꯃꯥꯁꯨ ꯃꯥꯗꯤꯀꯣ ꯃꯌꯨꯝꯗ ꯐꯥꯎ ꯂꯩꯇꯕꯅꯦ ꯑꯩꯈꯣꯏ ꯌꯨꯝꯗ ꯑꯩ ꯑꯩꯗꯤ ꯈꯔꯥ ꯐꯥꯏꯌꯦ ꯐ꯭ꯔꯤ ꯑꯣꯏꯔꯁꯨ ꯑꯈꫭꯏ ꯌꯨꯝꯗ ꯂꯩꯕꯅꯤꯅ ꯃꯤꯅ ꯃꯥꯗꯤ ꯃꯌꯨꯝꯗ ꯂꯩꯇꯕꯅꯦ ꯑꯩꯈꯣꯏꯗ ꯂꯥꯛꯑꯒ ꯑꯗꯨꯝ ꯇꯨꯝꯃꯅꯤ ꯑꯗꯣ ꯆꯥꯛ ꯊꯣꯡꯕ ꯒꯨꯝꯕ ꯃꯇꯝ ꯌꯥꯎꯔꯗꯤ ꯃꯥꯒꯤ ꯌꯨꯝꯗ ꯑꯃꯨꯛ ꯍꯜꯂꯛꯑꯒꯅꯤ
ꯑꯣ ꯌꯥꯏ ꯌꯥꯏ ꯌꯥꯏ ꯅꯪꯁꯨ ꯅꯣꯡ ꯐꯥꯗꯣꯛ ꯃꯣꯏ ꯌꯨꯝꯗ ꯑꯃꯨꯛ ꯆꯠꯂꯣꯀꯣ
ꯆꯠꯅꯤꯡꯗꯦ ꯁꯥꯏꯌꯦ ꯃꯣꯏꯗꯗꯤ
ꯃꫭꯏ ꯌꯨꯝ ꯁꯥꯕ
ꯍꯣꯏ ꯂꯥꯩꯕ ꯉꯝꯗꯕꯅꯦ ꯑꯗꯨꯏꯒꯤ
ꯑꯥ ꯃꯥꯁꯨ ꯂꯩꯕ ꯉꯝꯗꯕꯒꯤ ꯅꯣꯏꯗ ꯂꯥꯛꯄ ꯃꯥꯜꯂꯦꯀꯣ
ꯍꯣꯏ
ꯌꯥꯝ ꯐꯩꯅꯤ ꯑꯗꯨ ꯑꯥꯏꯗꯤꯌꯥꯗꫭ
ꯎꯝ ꯈꯔ ꯏꯪꯉꯗꯤ ꯍꯟꯈ꯭ꯔꯅꯤ ꯃꯥꯁꯨ ꯈꯔ ꯏꯪꯕ ꯍꯥꯎꯔꯗꯤ ꯍꯟꯈ꯭ꯔꯅꯤꯕ ꯑꯩꯈꯣꯏꯅ ꯅꯨꯡꯗꯥꯡꯗ ꯑꯃꯨꯛ ꯁꯥꯕ ꯍꯧꯈ꯭ꯔꯅꯤ ꯑꯗꯨꯗꯤ ꯑꯩꯈꯣꯏꯗꯤ ꯆꯠ ꯇ‌ꯦ ꯑꯗꯨ ꯑꯣꯏꯔꯁꯨ
ꯈꯥꯡꯉꯦ
ꯍꯣꯏ ꯆꯥꯛ ꯌꯦꯟꯁꯥꯡꯒꯨꯝꯕ ꯊꯣꯡꯕ ꯂꯣꯏꯈ꯭ꯔꯗꯤ ꯁꯥꯕꯗꯣ ꯑꯃꯨꯛ ꯍꯥꯎꯈ꯭ꯔꯅꯤ ꯑꯩꯈꯣꯏꯁꯦ
ꯑꯥ ꯍꯣꯏ ꯁꯥꯕ ꯃꯇꯝꯅꯤꯅꯀꯣ ꯍꯟꯗꯛꯁꯦ
ꯋꯤꯟꯗꯣ ꯋꯤꯟꯗꯣ ꯍꯥꯡꯉꯁꯨ ꯀꯥꯡ ꯌꯥꯝ ꯂꯩꯕ ꯑꯗꯨꯒꯤ ꯑꯣ ꯍꯥꯡꯕꯁꯨ ꯌꯥꯗꯦ
ꯀꯥꯡ ꯃꯇꯝꯅꯤꯅꯀꯣ ꯍꯟꯗꯛꯁꯦ
ꯎꯝ ꯑꯗꯨꯅꯦ
ꯇꯟꯕ ꯃꯇꯝꯗ ꯀꯥꯡꯅ ꯆꯤꯛꯔꯛꯄꯗꯨꯅꯤ ꯈꯣꯏꯗꯧ ꯁꯥꯎꯒꯠꯂꯤꯗꯣ ꯍꯥ
ꯑꯗꯨꯅꯦ ꯑꯗꯨꯒ ꯕꯣꯜꯁꯨ ꯑꯃꯨꯛ ꯌꯦꯡꯅꯤꯡ ꯋꯥꯔꯦ ꯑꯩꯈꯣꯏꯒꯤ ꯄꯨꯟꯁꯤꯁꯦ ꯍꯟꯗꯛ ꯐꯖꯅ ꯇꯨꯝꯕꯁꯨ ꯐꯪꯗꯦ ꯅꯝꯐꯨ ꯅꯝꯐꯨꯗꯣ ꯑꯩꯈꯣꯏ ꯏꯁꯥꯅ ꯌꯦꯡꯍꯜꯂꯦ
ꯑꯗꯣ ꯅꯪ ꯉꯔꯥꯡꯗꯤ ꯌꯦꯡꯕ꯭ꯔꯣ
ꯉꯔꯥꯡ ꯅꯨꯡꯗꯥꯡꯒꯤꯗꯤ ꯌꯦꯡꯗꯦ ꯑꯁꯤ ꯃꯣꯔꯅꯤꯡꯒꯤꯗꯣ ꯌꯦꯡꯉꯦ ꯑꯁ ꯋꯥ ꯍꯥꯎ ꯋꯥ ꯁꯤꯗꯤ ꯋꯥꯕꯁꯤꯗꯤ
ꯅꯪꯁꯨ ꯑꯥꯔꯖꯦꯟꯇꯤꯅꯥꯗ ꯇꯧꯕ꯭ꯔꯣ
ꯑꯩꯗꯣ ꯍꯤꯞꯄ꯭ꯔꯒ ꯌꯦꯡꯕꯅꯦꯕ ꯍꯤꯞꯄ ꯌꯥꯗꯦ ꯍꯧꯒꯠ
ꯁꯥꯎꯅꯤꯡ ꯃꯟꯕꯒꯤ ꯄꯥꯈꯠꯃꯟꯕꯒꯤꯀꯣ
ꯍꫭꯏ ꯋꯈꯥꯜ ꯋꯥꯔꯦ ꯁꯤꯒꯦꯔꯅ ꯃꯣꯏꯗꯣ ꯑꯔꯖꯦꯟꯇꯤꯅꯥꯅꯗꯤ ꯄ꯭ꯂꯦꯗꯤ ꯐꯖꯗꯤ ꯐꯖꯩꯌꯦ ꯕꯣꯜꯁꯨ ꯃꯣꯏꯅ ꯌꯥꯝ ꯄꯥꯏꯌꯦꯅ ꯑꯗꯨ ꯑꯣꯏꯔꯁꯨ ꯃꯣꯏꯒꯤ ꯗꯥꯎꯗꯨ ꯌꯥꯏꯕ ꯁꯃꯌꯦꯛꯒꯤ ꯄꯥꯔ ꯍꯥꯏꯕꯗꯨ ꯁꯤ ꯅꯨꯡꯁꯤꯗꯤ ꯅꯨꯡꯁꯤꯌꯦ ꯃꯣꯏꯕꯨ ꯑꯩꯗꯤ
ꯅꯗꯤ ꯅꯨꯡꯁꯤꯌꯦꯦ ꯑꯗꯨꯕꯨ ꯄꯣꯛꯕꯗꯁꯨ ꯍꯔꯥꯎꯋꯦ ꯑꯃꯔꯣꯝꯗ ꯍꯥꯏꯔꯅꯤ
ꯅꯨꯡꯁꯤꯌꯦꯃꯣꯕꯣ
ꯑꯩꯈꯣꯏꯗꯤ ꯑꯥꯔꯖꯦꯟꯇꯤꯅꯥꯕꯨ ꯄꯥꯝꯕꯅꯤꯅ
ꯑꯣ ꯅꯪꯁꯨ ꯑꯥꯔꯖꯦꯟꯇꯤꯅꯥꯔ ꯑꯁ ꯑꯩꯈꯣꯏꯅꯤ ꯆꯞ ꯃꯥꯟꯅꯩꯍꯦ ꯑꯗꯨꯗꯤ ꯑ ꯃꯨ ꯑꯔꯖꯦꯟꯇꯤꯅꯥꯕꯨ ꯄꯥꯃ
ꯑꯩꯁꯨꯅꯤꯅꯤ
ꯎꯝ ꯏꯁꯄꯦꯟꯕꯨ ꯄꯥꯝꯔꯝꯅꯤ ꯑꯗꯨꯗꯤ ꯅꯪ ꯏꯁꯄꯦꯟ ꯄꯥꯝꯔꯝꯅꯤ ꯀ
ꯑꯩꯗꯤ ꯑꯇꯣꯞꯄ ꯊꯣꯏꯗꯣꯛꯅꯗꯤ ꯄꯥꯝꯗꯦ ꯑꯗꯨꯕꯨ ꯑꯥꯔꯖꯦꯟꯇꯤꯅꯥꯗꯤ ꯑꯗꯨꯝ ꯄꯥꯝꯃꯦ ꯑꯇꯣꯞꯄꯗꯤ ꯑꯃ ꯑꯃꯁꯨ ꯑꯥ
ꯃꯦꯁꯤ ꯂꯥꯏꯕꯒꯤ ꯅꯠꯇ꯭ꯔꯣꯕ ꯑꯗꯣ ꯅꯪ ꯑꯥꯔꯖꯦꯟꯇꯤꯅꯥ ꯃꯦꯁꯤꯕꯨ ꯇ ꯇꯣꯛꯈ꯭ꯔꯗꯤ ꯍꯥꯏꯗꯤ ꯑꯥꯔꯖꯦꯟꯇꯤꯅꯥ ꯄꯥꯝꯕ ꯇꯣꯛꯈ꯭ꯔꯒꯦꯗ
ꯑꯩꯒꯤꯔꯥ ꯅꯨꯡꯉꯥꯏꯇꯦ ꯀꯣ
ꯃꯁꯤꯗꯕꯒꯤ ꯁꯞꯄꯣꯔꯠ ꯇꯧꯕꯅꯦ ꯃꯁꯤꯁꯤꯕꯨ ꯄꯥꯝꯝꯕꯒꯤ
ꯑꯗꯨꯅꯦ ꯑꯗꯨꯅꯦ ꯑꯗꯣ ꯅꯪꯗꯤ ꯔꯣꯅꯥꯜꯗꯣ ꯄꯥꯝꯗ꯭ꯔꯣ
ꯅꯪꯗꯤ ꯄꯥꯝꯕ꯭ꯔꯅꯦ
ꯑꯩꯒꯤ ꯄꯥꯝꯗ
ꯃꯦꯁꯤ ꯃꯦꯁꯤꯕꯨ ꯄꯥꯝꯗꯦ ꯅꯦꯜꯗꯣꯗꯤ ꯄꯥꯝꯃꯣꯏꯗ ꯨꯅꯦꯜꯗꯣ ꯄꯥꯝꯕꯁꯤꯡꯗꯤꯅꯦ ꯃꯔ ꯒꯨꯝꯕꯗꯤ ꯄꯥꯝꯃꯦ ꯑꯣ ꯃꯦ ꯁꯤ ꯀꯔꯣꯅꯦꯜꯗꯣ ꯄꯥꯝꯕ ꯃꯤꯁꯤꯡꯗꯤ ꯃꯣꯏ ꯑꯅꯤꯗꯣ ꯄꯥꯝꯕ ꯌꯥꯎꯗꯦꯗ
ꯑꯗꯅꯦ ꯑꯗꯅꯦ
ꯏ ꯅ ꯌꯥꯗ꯭ꯔꯦ
ꯑꯩꯩꯁꯨꯅꯦ ꯔꯣꯅꯥꯜꯗꯣꯕꯨꯗꯤ ꯄꯥꯝ ꯗꯦꯗ ꯃꯕꯨꯗꯤ ꯐꯥꯏꯗ ꯅ
ꯍꯥꯥꯕꯨꯗꯤ ꯐꯥꯏ ꯑꯗꯨ ꯑꯣꯏꯔꯁꯨ ꯃꯥꯒꯤꯦ ꯏꯒꯣꯗꯣ ꯑꯁ ꯑꯩ ꯇꯅꯤꯡꯕꯀꯣ
ꯃꯥꯅ ꯋꯥꯔꯤ ꯋꯥꯋꯇꯥꯏ ꯁꯥꯕ ꯃꯇꯝꯗꯁꯨ ꯑꯩꯅꯤꯅꯤ ꯑꯩꯅꯤ ꯍꯥꯏꯕ ꯂꯩꯕ ꯑꯗꯨ ꯃꯥꯥꯡꯗꯣ ꯃꯗꯤ ꯄꯥꯝꯃꯦꯀꯣ
ꯍꯣꯏ ꯑꯗꯨꯅꯦ ꯑꯦꯗꯤꯇ꯭ꯌꯨꯠ ꯈꯔ ꯂꯥꯏꯕꯤꯒꯤꯅꯦ ꯃꯥꯒ ꯋꯥꯔꯤꯒꯨꯝꯕꯗꯣ ꯅꯨꯡꯁꯤꯗꯤ ꯅꯨꯡꯁꯤꯌꯦ ꯃꯥꯕꯨꯁꯨ ꯑꯗꯨ ꯑꯣꯏꯔꯁꯨ ꯑꯦꯁ
ꯑꯗꯨꯕꯨ ꯑꯩꯈꯣꯏ ꯃꯁꯤꯗꯤ ꯏꯪ ꯇꯞꯄꯅ
ꯎꯝ
ꯑꯁꯨꯄꯉꯥꯡꯗꯦ
ꯃꯁꯥꯄꯨꯗꯤ ꯊꯤꯕꯨꯗꯤ
ꯣꯏ ꯄꯥꯃꯦ
ꯅꯨꯡꯁꯤꯕꯗꯤ ꯑꯗꯨꯝ ꯂꯩꯕꯅꯦ ꯃꯁꯦ
ꯄꯥꯝꯕꯨ ꯄꯥꯝꯅꯗꯤ ꯍꯣꯏ ꯑꯗꯣ ꯗꯥꯏꯂꯣꯛ ꯑꯃ ꯂꯩꯌꯦꯦꯅ ꯅꯅꯨꯡꯕꯨ ꯅꯨꯡꯁꯤꯔ ꯅꯅꯨꯡꯕꯨ ꯅꯨꯡꯁꯤꯔ ꯏ ꯅꯣꯄꯁꯨ ꯐꯖꯥꯏ ꯀꯥꯞꯄꯁꯨ ꯐꯖꯥꯏ ꯍꯥꯏꯕꯗꯣ ꯑꯗꯨꯣ ꯆꯞꯞ ꯃꯥꯟꯅꯩ
ꯃꯁꯛ ꯌꯦꯡꯕ ꯃꯇꯝꯗ ꯅꯨꯡꯁꯤꯕ ꯃꯥꯏꯊꯣꯡꯒꯤ ꯑꯗꯨꯝ ꯂꯩꯕꯅꯦ ꯃꯤꯁ
ꯍꯣꯏ ꯏꯅꯣꯁꯦꯟꯁꯨ ꯌꯥꯝ ꯇꯧꯋꯦꯅ ꯃꯥꯗꯣ ꯏ ꯄꯦꯛ ꯏ ꯄꯦꯛꯈ꯭ꯔꯒ
ꯎꯝ ꯌꯥꯝ ꯆꯝꯅꯀꯣ
ꯎꯝ ꯋꯥꯁꯨ ꯄꯥꯛ ꯉꯥꯡꯗꯦ ꯑꯃ ꯅꯨꯄꯤꯁꯨ ꯑꯃꯈꯛꯇ ꯅꯨꯡꯁꯤ ꯌꯦ ꯑꯁ
ꯃꯥꯅ
ꯎꯝ
ꯀꯅꯥꯗꯣ ꯑꯩꯈꯣꯏꯗꯤ ꯅꯨꯄꯤ
ꯑꯁ ꯉꯥꯏꯍꯥꯛ ꯌꯧꯔꯨꯅꯦꯗꯣ ꯑꯩꯒꯤ ꯑꯦꯛꯁ ꯅꯨꯄꯤꯗꯣ ꯐꯖꯕꯗꯨꯗꯤ ꯃꯣꯗꯦꯂꯥꯔ ꯃꯥꯗꯣ ꯍꯧꯖꯤꯛꯀꯤꯁꯨꯅꯦ ꯃꯣꯗꯦꯂꯥꯔꯅꯦ ꯑꯗꯨ ꯑꯣꯏꯔꯁꯨ ꯍꯥꯟꯅ ꯅꯨꯡꯁꯤꯕ ꯅꯨꯄꯤꯗꯣ ꯌꯥꯝ ꯐꯖꯕ ꯀꯩꯅꯣ
ꯍꯣꯏ ꯍꯣꯏ ꯍꯣꯏ ꯐꯥꯖꯕꯤ ꯐꯥꯖꯕꯤ
ꯑꯁ ꯍꯧꯖꯤꯛꯀꯤ ꯅꯨꯄꯤꯗꯤ ꯇꯜꯂꯦꯗ ꯑꯩꯗꯤ ꯏꯌꯥꯏ ꯏꯌꯥꯏ ꯃꯥꯜꯂꯦ
ꯍꯣꯏ ꯑꯗꯨꯕꯨ ꯃꯣꯏ ꯃꯕꯥꯅꯤꯗꯤ ꯂꯨꯍꯣꯡꯕꯗꯤ ꯂꯨꯍꯣꯡꯕꯁꯨ ꯂꯨꯍꯣꯡꯗ꯭ꯔꯤ ꯑꯗꯨꯕꯨ ꯑꯉꯥꯡ ꯑꯅꯤ ꯑꯍꯨꯝꯗꯤ ꯄꯣꯛꯑꯦ
ꯎꯝ
ꯉꯁꯤ ꯐꯥꯎ ꯂꯨꯍꯣꯡꯗ꯭ꯔꯤꯗꯅ ꯃꯕꯥꯅꯤ
ꯑ ꯃꯥꯒꯤꯦ ꯔꯤꯡ ꯈꯨꯠꯆꯥꯥꯎꯗꯨꯒ ꯄꯥꯝꯗ ꯗꯥꯏꯃꯥꯟ ꯆꯥꯎꯔꯁꯨ ꯊꯤꯌꯦ
ꯎꯝ ꯄꯥꯝꯕꯨ ꯄꯥꯝꯃꯗꯤ
ꯆꯧꯃꯥꯟꯕꯒꯤ
ꯄꯥꯝꯕꯨ ꯄꯥꯝꯗꯗꯤ ꯂꯣꯏꯅ ꯄꯥꯝꯗ꯭ꯔꯕꯅꯤ ꯀꯣ
ꯍꯣꯏ ꯑꯗꯨꯅꯦ
ꯇꯧ ꯊꫭꯔꯛꯄ ꯈꯨꯗꯤꯡ ꯄꯥꯝꯗꯦ ꯍꯥꯏꯗꯤ ꯄꯥꯝꯗ꯭ꯔꯕꯅꯤ
ꯔꯣꯅꯦꯜꯗꯣ ꯆꯦꯟꯗꯦ ꯍꯥꯏꯔꯁꯨ ꯄꯥꯁ ꯄꯤꯗꯕꯒꯤꯅꯦ ꯍꯅꯨꯕꯒꯤꯅꯦ ꯍꯥꯏꯌꯦ ꯑꯗꯣ ꯑꯩꯈꯣꯏ ꯃꯦꯁꯤꯗꯁꯨ ꯄꯥꯛ ꯆꯦꯟꯗꯦ ꯍꯥꯏꯌꯦ ꯑꯩꯈꯣꯏ ꯗꯤ ꯌꯥꯝ ꯆꯦꯜꯂꯦꯀꯣ ꯃꯥ ꯍꯣꯏ ꯏꯃꯥꯟꯅꯕꯤꯗꯣ ꯑꯃ ꯅꫭꯏ ꯅꯨꯡꯁꯤꯗꯕꯒꯤꯅꯦ ꯑꯩꯈꫭꯏꯒꯤꯗꯤ ꯌꯥꯝ ꯆꯦꯜꯂꯦ ꯍꯥꯏꯕꯅꯦ ꯑꯩꯁꯨ